ꯌꯥꯔꯦ ꯌꯥꯔꯦ ꯕꯤꯖꯤ ꯂꯩꯇ꯭ꯔꯦ
ꯇꯥꯕ꯭ꯔꯣ
ꯇꯩꯌꯦ ꯍꯥꯎ ꯑꯥꯔ ꯌꯨ ꯍꯥꯎ ꯑꯣꯜ ꯑꯥꯔ ꯌꯨ
ꯀꯩꯗꯧꯋꯦ ꯍꯥꯏꯅꯣ ꯍꯂꯣ
ꯍꯥꯥꯎ
ꯀꯩꯗꯧꯔꯦ ꯍꯥꯏꯅꯣ
ꯕꯤꯖꯤ ꯂꯩ ꯍꯥꯏꯕ ꯅꯪ ꯌꯥꯝ ꯕꯤꯖꯤꯒꯤ ꯃꯤꯔꯣ ꯐꯦꯟꯖꯨ ꯊꯥꯏꯌꯦ ꯅꯣꯡꯁꯨ ꯆꯨꯌꯦ ꯐꯦ ꯐꯦꯟ ꯃꯈꯣꯟ ꯇꯥꯕ꯭ꯔꯣ ꯍꯣꯏꯠ ꯌꯥꯝ ꯍꯧꯕ ꯃꯨꯠꯊꯠꯂꯨꯔꯥ
ꯍꯦꯟꯂꯥ ꯅꯣꯡꯂꯥ ꯈꯪꯗꯦꯅꯦ ꯑꯃꯗꯤ ꯇꯥꯏ
ꯌꯥꯝ ꯍꯧꯕ꯭ꯔ ꯍꯥꯏꯕ ꯑꯩꯅ ꯍꯥꯏꯕꯗꯤ
ꯌꯦꯁ ꯍꯧꯋꯤ
ꯃꯨꯠꯊꯠꯂꯒꯦ ꯗꯨꯗꯤ
ꯉꯍꯥꯛ ꯋꯥꯔꯤ ꯁꯥꯟꯅꯕꯁꯤꯗ
ꯎꯝ
ꯎ ꯄꯥꯜꯅꯗ꯭ꯔꯗꯤ ꯀꯩ ꯀꯥꯟꯅꯅꯤ
ꯋꯥꯅꯦ ꯑꯗꯨ ꯋꯥ ꯈꯟꯕ ꯌꯥꯝ ꯐꯩ
ꯑꯩꯈꯣꯏꯗꯤ ꯑꯗꯨꯝ ꯇꯧꯔꯛꯀꯅꯤꯗ
ꯎꯝ ꯎꯝ
ꯅꯪ ꯑꯩꯒꯤ ꯑꯆꯥ ꯄꯣꯠ ꯃꯌꯥꯝ ꯂꯩꯔꯦ ꯍꯥꯏ ꯆꯨꯝꯕ꯭ꯔꯣ
ꯂꯩꯔꯦ ꯕꯦꯛ ꯑꯝ ꯊꯜꯂꯦ ꯍꯥꯏ ꯇꯣꯝꯕꯤꯅ
ꯕꯦꯛ ꯑꯝ ꯊꯜꯂꯦ ꯍꯥꯏꯌꯦꯕ ꯇꯣꯝꯕꯤꯅ
ꯑꯃꯈꯛꯇ ꯑꯅꯤꯅꯦꯍꯦ
ꯃꯥꯅ ꯑꯃꯥ ꯍꯥꯏꯔꯛꯏꯅꯦ ꯑꯩꯉꯣꯟꯗꯥ
ꯑꯅꯤꯅꯤ ꯊꯝꯗꯥꯏꯖꯦ ꯃꯥ ꯑꯃꯈꯛꯇꯪ ꯇꯝꯖꯟꯂꯕ ꯅꯉꯣꯟꯗ
ꯍꯣꯏ ꯑꯣ ꯑꯅꯤ ꯑꯣꯏꯔꯦ ꯋꯥ ꯑꯩ ꯆꯥꯗꯣꯔꯦ
ꯆꯗꯣꯔꯝꯅꯤ ꯆꯥꯗꯣꯔꯝꯅꯤ
ꯑꯩ ꯅꯣꯏꯗꯣꯔꯦ ꯑꯩ ꯅꯣꯏꯗꯣꯔꯦ
ꯅꯣꯏꯗꯨꯅ ꯂꯩꯔꯕ ꯅꯪꯁꯦ
ꯑꯃꯨꯛꯀꯁꯨ ꯅꯣꯏꯗꯣꯔꯦ
ꯍꯟꯅꯗꯩꯩ ꯅꯣꯏꯗꯨꯅ ꯂꯩꯔꯕ ꯅꯡꯁꯦ ꯅꯣꯏꯗꯣꯔꯦꯅ ꯀꯧꯔꯤꯝꯅꯤꯅꯦ ꯑꯁ ꯅꯨꯡꯁꯤꯒꯔ꯭ꯦꯗꯥ
ꯎꯝ
ꯑꯥ ꯍꯥ
ꯅꯪ ꯑꯩꯉꯣꯟꯗ ꯅꯣꯏꯕꯒꯤ ꯈꯔ ꯅꯣꯛꯅꯔꯒ ꯅꯪꯁꯨ ꯅꯣꯏꯖꯧꯑꯣ ꯄꯥꯇ꯭ꯔꯤꯄꯥ ꯂꯩꯗꯣ
ꯑꯩꯗꯤ ꯂꯣꯏꯔꯦ ꯍꯧꯖꯤꯛ ꯀꯥꯟ ꯌꯥꯗ꯭ꯔꯦ ꯍꯦ
ꯇꯥꯏꯅꯤꯡꯗꯦꯗ ꯅꯪꯅ ꯅꯣꯏꯗꯅ ꯀꯌꯥꯝ ꯅꯣꯏꯗꯣꯏꯅꯣ
ꯑꯩ ꯀꯦꯖꯤ ꯆꯅꯤ ꯌꯥꯡꯈꯩ ꯇꯥꯔꯦ ꯁꯣꯃꯣꯟ ꯊꯣꯛꯄ ꯁꯣꯃꯣꯟ ꯍꯥꯏꯕ꯭ꯔꯥ ꯀꯩꯅꯣ ꯁꯨꯝꯃꯣ ꯍꯥꯏꯕ꯭ꯔꯣ
ꯁꯨꯃꯣ
ꯁꯨꯃꯣ ꯊꯣꯛꯇꯣꯔꯦ ꯁꯨꯝꯃꯣ
ꯋꯥꯎ
ꯀꯔꯤ ꯋꯥꯎ ꯁꯨꯃꯣ ꯊꯣꯛꯇꯣꯔꯦ ꯍꯥꯢꯔ ꯋꯥꯎ ꯑꯅꯦ
ꯍꯥꯏꯖꯟꯂꯣ
ꯀꯩꯅꯣ ꯅꯪ ꯀꯅꯥꯅꯥ ꯑꯩ ꯃꯤ ꯑꯆꯥꯄꯣꯠ ꯂꯩ ꯑꯦꯅꯥ ꯄꯥꯎꯒꯁꯦ ꯂꯟꯅꯥ ꯇꯝꯖꯅꯂꯛꯏꯅꯣ
ꯇꯣꯝꯕꯤꯅ ꯇꯥꯝꯃꯛꯏꯅꯦ ꯇꯣꯝꯕꯤꯅꯥ
ꯅꯪꯅ ꯐꯣꯟ ꯄꯥꯏꯔꯛ ꯠꯇꯗꯅ ꯐꯣꯟ ꯍꯨꯟꯇꯣꯛꯑꯃꯕꯗꯒꯤ ꯇꯣꯝꯕꯤꯅ ꯄꯥꯏꯈꯠꯂꯛꯄ
ꯗꯥꯎ ꯌꯦꯡꯕꯤꯗꯣ ꯇꯧꯔꯥꯛꯀꯅꯣ ꯍꯥꯌꯕ ꯅꯥꯠꯇꯔꯣ ꯑꯩꯅꯥ
ꯇꯣꯝꯕꯤꯅ ꯄꯥꯏꯈꯠꯂꯛꯄꯅꯦ ꯑꯗꯩꯩ ꯇꯣꯝꯕꯤꯅ ꯄꯥꯏꯔꯛꯑꯦꯀꯣ ꯑꯗꯩꯗꯤ ꯀꯥꯀꯥꯗꯤ ꯑꯁꯥꯏꯗ ꯊꯣꯛꯈꯤ ꯍꯥꯏꯔꯛꯑꯦ
ꯏꯁ
ꯑꯗꯩꯗꯤ ꯋꯥꯔꯤ ꯁꯥꯟꯅꯔꯦ ꯑꯩꯒ ꯇꯣꯝꯕꯤꯒ ꯑꯣꯏꯅ
ꯀꯩ ꯋꯥꯔꯤ ꯁꯥꯅꯗꯣꯏꯕꯥ ꯅꯪꯗꯤ ꯇꯣꯝꯕꯤꯒ
ꯁꯨꯝ ꯁꯥꯟꯅꯩꯅꯦ ꯀꯩꯅꯣ ꯑꯉꯥꯡꯗꯨꯗ ꯍꯪꯉꯤꯅꯦ ꯑꯩꯁꯨ ꯇꯣꯝꯕꯤ ꯍꯥꯎ ꯑꯥꯔ ꯌꯨꯨ ꯇꯝꯕꯤ ꯍꯥꯎ ꯑꯣꯜ ꯑꯥꯔ ꯌꯨ
ꯇꯥꯅꯤꯡꯗꯦ ꯏꯪꯂꯤꯁꯀ ꯂꯣꯜꯂꯛꯀꯅꯨ ꯗꯥꯏꯅꯤꯡꯗꯦꯕ
ꯋꯥꯠ ꯏꯁ ꯌꯣꯔ ꯅꯦꯝ ꯇꯣꯝꯕꯤ ꯍꯥꯏꯅ
ꯀꯤ ꯁꯥꯟꯅꯔꯛꯀꯅꯣ ꯇꯥꯅꯤꯡꯗꯦꯃꯦ
ꯑꯉꯥꯡꯗꯨꯔ ꯍꯪꯕꯗꯨ
ꯑꯗꯣ ꯏꯪꯂꯤꯁꯇꯣ ꯂꯣꯟꯗꯕꯤꯅ ꯍꯪꯕꯗꯤ ꯀꯩꯀꯥꯏ
ꯃꯤ ꯃꯥꯁꯨ ꯀꯝꯕꯔꯁꯦꯁꯟꯗꯣ
ꯑꯗꯣ ꯗꯨꯏ ꯃꯇꯝ ꯅꯠꯇꯦ ꯍꯧꯖꯤꯛ
ꯑꯗꯃꯥꯏ ꯈꯔ ꯍꯪꯉꯑꯦ ꯃꯥꯁꯦ ꯅꯣꯛꯂꯛꯑꯦꯀꯣ ꯅꯣꯛ ꯅꯣꯛ ꯈꯨꯝꯃꯛꯑꯦ ꯃꯥꯁꯦ ꯑꯗꯩꯗꯤ ꯀꯩ ꯏꯟꯖꯥꯡ ꯆꯥꯔꯦ ꯑꯃꯨꯛ ꯍꯪꯉꯦ ꯍꯋꯥꯏ ꯊꯣꯡꯉꯦ ꯍꯥꯏ ꯅꯣꯏꯒꯤ
ꯋꯥ ꯅꯪꯗꯤ ꯄꯥꯎ ꯌꯥꯝ ꯐꯥꯎꯅꯩꯖꯥꯅꯤꯅ ꯑꯩꯈꯣꯏ ꯇꯣꯝꯕꯤꯒ
ꯑꯥꯎ ꯑꯗꯩꯗꯤ ꯑꯆꯥꯄꯣꯠ ꯃꯌꯥꯝ ꯂꯩꯔ ꯊꯝꯃꯕꯅꯤ ꯍꯥꯏꯔꯛꯑꯦ ꯇꯣꯝꯕꯤꯅꯥ ꯄꯤ ꯑꯃ ꯂꯩꯕꯅꯦꯅ
ꯍꯥꯏꯔꯑꯝꯃꯅꯤ ꯍꯥꯏꯔꯑꯝꯃꯅꯤ
ꯑꯗꯩ ꯑꯩꯁꯦ ꯈꯪꯉꯦ ꯑꯗꯩꯗꯤ ꯍꯣꯏ ꯑꯗꯩꯗꯤ ꯇꯣꯝꯕꯤ ꯑꯗꯣ ꯗꯣꯔꯦꯃꯣꯟ ꯌꯦꯡꯅꯦꯅ ꯆꯠꯈ꯭ꯔꯦ
ꯅꯪꯒꯤ ꯅꯠꯇꯦ ꯅꯪꯒꯤ ꯅꯠꯇꯦ ꯀꯣꯀꯣꯒꯤꯅꯤ
ꯑꯣ
ꯅꯪꯅ ꯋꯥꯈꯟ ꯁꯥꯒꯠ ꯂꯤꯗꯣ
ꯑꯩꯒꯤꯅꯦ ꯍꯥꯏꯌꯦ ꯇꯣꯝꯕꯤꯅꯥ
ꯅꯠꯇꯦ ꯅꯠꯇꯦ ꯈꯣꯏ ꯀꯣꯀꯣꯒꯤ
ꯅꯪ ꯕꯦꯠ ꯑꯅꯤꯁꯨꯏ ꯍꯥꯏꯗꯨꯗꯤ ꯑꯃ ꯀꯣꯛ ꯀꯣꯕꯤ ꯑꯣꯏꯔꯝꯒꯅꯤ ꯑꯃ ꯑꯩꯒꯤ
ꯌꯥꯎ ꯀꯣꯀꯣꯒꯤ ꯉꯥꯛꯇꯅꯦ
ꯑꯣ
ꯅꯪ ꯂꯥꯛꯇ ꯂꯥꯛꯑꯣ ꯅꯪ ꯅꯨꯡꯉꯥꯏꯔꯅꯤ
ꯀꯔꯤꯅꯣ ꯍꯥꯏꯖꯦ ꯀꯔꯤꯅꯣ ꯀꯔꯤꯅꯣ
ꯅꯪ ꯅꯨꯡꯉꯥꯏꯅꯤ ꯅꯪ ꯖꯦꯜ ꯊꯝꯒꯦ ꯅꯪ
ꯊꯝꯖꯤꯟꯕꯤꯔꯣ ꯑꯩꯕꯨ ꯖꯦꯜꯗ ꯄꯨꯟꯁꯤꯟꯕꯤꯔꯣ ꯑꯩꯕꯨ ꯖꯦꯜꯗ
ꯁꯣꯂꯣꯟꯁꯤꯜꯂꯒ ꯊꯝꯒꯦ ꯅꯪ ꯔꯦꯜ ꯃꯅꯨꯡꯗ
ꯑꯩꯉꯣꯟꯗ ꯐꯣꯟ ꯇꯧꯔꯛꯑꯒ ꯃꯤ ꯉꯁꯥꯏꯗꯒꯤ ꯉꯔꯥꯡꯒꯤ ꯋꯥꯁꯦ
ꯑꯩꯗꯤ ꯑꯩ ꯑꯆꯥꯄꯣꯠ ꯂꯩꯔꯦꯅ ꯍꯔꯥꯎ ꯗꯅ ꯑꯩꯅ ꯁꯣꯟꯗ ꯐ꯭ꯔꯤꯡ ꯐ꯭ꯔꯤꯡꯒ ꯆꯣꯡꯉꯦ ꯐ꯭ꯔꯪ ꯐ꯭ꯔꯪꯒ ꯆꯣꯡꯉꯦ
ꯋꯥ ꯐꯟ ꯐꯟꯒ ꯆꯣꯡꯉꯤꯔꯣ ꯎꯆꯦꯛ ꯁꯥꯗꯅ ꯐꯗꯪ ꯐꯗꯪ ꯃꯇꯨꯒ ꯈꯞꯄꯤꯔꯣ
ꯍꯣꯏ
ꯗꯨꯒ ꯑꯩꯒꯤ ꯅꯠꯇꯦ ꯍꯥꯏꯕ
ꯅꯪ ꯌꯥꯝ ꯂꯣꯛꯅꯤꯡꯕ ꯑꯝ ꯌꯥꯎꯔꯤꯖꯦ ꯀꯩꯗꯧꯕꯩꯅꯣ ꯅꯪ ꯅꯁꯛꯁꯦ
ꯅꯪ ꯈꯪꯅꯤ ꯅꯪ ꯅꯪ ꯀꯣꯀꯣꯗ ꯇꯣꯠꯍꯜꯂꯨꯀꯣ ꯅꯪ ꯁꯤꯡꯖꯨꯒ ꯅꯪ ꯀꯣꯀꯣꯗ ꯇꯣꯠꯍꯜꯂꯣ ꯅꯪ ꯁꯤꯡꯖꯨꯒꯗꯣ ꯀꯣꯀꯣꯗ ꯁꯨꯍꯜꯂꯣ ꯅꯪ ꯅꯪ ꯀꯣꯀꯣꯗ ꯇꯧꯍꯜꯂꯣꯕ ꯅꯪ ꯈꯪꯉꯦ ꯅꯪ
ꯑꯁ ꯇꯅꯤꯡꯗꯦ ꯂꯥꯛꯒꯅꯣ ꯑꯝꯇ ꯅꯪ ꯀꯣ ꯌꯥꯝꯅꯅꯦ ꯑꯩꯉꯣꯟꯗ ꯈꯟꯅꯕ ꯍꯧꯔꯛꯀꯅꯨ ꯅꯪꯅ ꯆꯥꯅꯤꯡꯉꯤ ꯄꯣꯠꯇꯣ ꯑꯩꯉꯣꯟꯗ ꯀꯩꯅꯣ ꯍꯥꯏꯔꯛꯑꯣ ꯑꯩ ꯂꯩꯕꯤꯔꯛꯀꯦ
ꯇꯅꯤꯡꯗꯦ
ꯇꯅꯤꯡꯗꯤꯌꯦ ꯆꯥꯎꯔꯨꯅꯨ ꯗꯨꯗꯤ ꯌꯥꯝꯅ ꯐꯥꯔꯦ ꯌꯥꯝꯅ ꯐꯔꯦ
ꯑꯆꯥꯄꯣꯠ ꯕꯦꯛ ꯑꯅꯤ ꯊꯝꯕꯣ ꯑꯩꯒꯤ ꯑꯝꯇ ꯅꯠꯇꯦ ꯍꯥꯏꯕ ꯍꯥꯏꯕ ꯉꯝꯕ ꯑꯗꯨꯒ ꯅꯪꯅꯦ ꯀꯩ ꯆꯥꯅꯤꯡꯒꯦ ꯅ ꯀꯤꯟꯗꯣ
ꯀꯤꯟ ꯆꯥꯅꯤꯡꯉꯦ ꯑꯣ ꯗꯨꯗꯤ ꯌꯥꯝ ꯍꯣꯡꯉꯤꯍꯦ ꯀꯤꯟꯗꯤ
ꯅꯉꯣꯟꯗ ꯄꯤꯖꯒꯅꯤ ꯑꯩ ꯆꯥꯅꯤꯡꯗꯦ ꯀꯤꯟꯗꯤ
ꯀꯔꯤ
ꯅꯪꯉꯣꯟꯗ ꯄꯤꯖꯅꯕꯅꯦ ꯍꯥꯏꯖꯦ ꯀꯤꯟꯅ ꯊꯒꯜ ꯇꯧꯖꯒꯦ ꯌꯥꯅꯤ
ꯀꯔꯤꯒꯤꯅꯣꯃꯤ ꯑꯩꯉꯣꯟꯗ ꯀꯤꯟꯅꯒ ꯏꯁ ꯏꯁ ꯏꯁ ꯊꯥꯖꯜꯂꯛꯇꯅꯅꯦ ꯄꯨꯡꯀꯥꯏ ꯀꯥꯏꯅꯅꯤ ꯉꯁꯤ ꯑꯔꯦꯝꯕꯗ
ꯃꯦꯈꯥꯏꯔꯣ ꯑꯩ ꯁꯤꯔꯒꯦ ꯃꯦꯈꯥꯏꯔꯣ ꯑꯥꯥ ꯑꯥ ꯇꯧꯔꯒꯦ ꯑꯩ
ꯑꯥ ꯍꯥ ꯅꯪ ꯅꯣꯢꯃꯥ ꯐꯨꯢꯌꯦꯌꯦ ꯅ
ꯑꯁ ꯑꯗꯨꯕꯨ ꯑꯅꯧꯕ ꯋꯥꯔꯗ ꯑꯗꯨꯝ ꯐꯨꯗꯅꯗ ꯂꯩꯔꯖꯤꯕꯨ
ꯀꯩ
ꯅꯣꯡꯃꯒꯤ ꯈꯔ ꯐꯨꯔꯒ ꯆꯥꯛ ꯆꯪꯉꯦ ꯗꯨꯅꯤ
ꯀꯩꯒꯤ ꯐꯨꯗꯣꯢꯅꯣꯕ ꯅꯌꯨꯝ ꯄꯥꯜꯂꯣ ꯌꯥꯗꯕꯩ ꯑꯣꯢꯔꯝꯅꯤꯅꯦ
ꯃꯥꯅꯦ
ꯅꯨꯄꯥ ꯂꯩꯔꯕꯣ ꯅꯪꯕꯣ
ꯅꯄꯥꯔꯣ
ꯎꯝ
ꯑ ꯑꯦꯟꯇꯤꯅꯥ ꯊꯥꯒꯠꯂꯒ ꯀꯟꯅ ꯊꯤꯔꯤ
ꯀꯃꯥꯏꯅ ꯊꯥꯒꯠ ꯂꯥꯛꯇꯧꯔꯤꯕ
ꯊꯤꯔꯤꯕꯅꯤ ꯁꯤꯒꯅꯦꯜ ꯐꯪꯕ꯭ꯔꯅ
ꯅꯪ ꯅꯨꯄꯥ ꯑꯃ ꯑꯩꯟ ꯁꯦꯝꯕꯤꯔꯒꯦ
ꯌꯥꯔꯅꯤ ꯌꯥꯔꯅꯤ ꯅꯪꯒꯨꯝꯕ ꯑꯔꯤꯛꯄ ꯑꯣꯢꯔꯝꯒꯅꯤ
ꯃꯃꯤꯠ ꯄꯥꯟꯗꯕ ꯃꯈꯣꯡꯁꯨ ꯌꯥꯎꯗꯕ ꯅꯉꯣꯟꯗ ꯐꯨꯔꯣꯏ ꯆꯩꯔꯣꯏꯗꯕ ꯃꯤ ꯑꯇꯣꯞꯄꯖꯨ ꯌꯦꯡꯉ ꯂꯣꯏ ꯃꯤꯠ ꯄꯥꯟꯗꯝꯅꯤꯅ
ꯑ ꯑꯩꯒꯤ ꯊꯤꯕꯁꯦ ꯎꯗꯅꯕ ꯅꯠꯇ꯭ꯔ ꯉꯝꯅꯃꯤꯠ ꯄꯥꯟꯗꯕ ꯍꯥꯏꯁꯦ ꯑꯦ ꯑꯩ ꯁꯛꯁꯦ ꯑꯨꯔꯗꯤ
ꯍꯪꯒꯅꯤ ꯆꯦꯟꯒꯔꯗꯤ ꯀꯃꯥꯏ ꯇꯧꯅꯤ ꯏꯁ ꯑꯔꯣꯏꯕꯗ
ꯃꯈꯣꯠꯁꯨ ꯄꯥꯟꯗꯕ ꯃꯃꯤꯠꯁꯨ ꯄꯥꯟꯗꯕ ꯃꯤꯗꯨꯗꯤ ꯀꯩꯗꯧꯗꯣꯏꯕ
ꯀꯔꯤꯅꯣ ꯅꯪ ꯑꯩꯉꯣꯟꯗ ꯍꯥꯏꯅꯤꯡꯉꯤꯁꯦ ꯍꯥꯏꯔꯛꯑꯣ ꯑꯩ ꯁꯥꯎꯔꯤꯕꯅꯤ ꯅꯪ ꯀꯥꯔꯤꯒꯤꯅꯣ ꯑꯩꯉꯣꯟ ꯐꯣꯟ ꯇꯧꯔꯛꯏꯁꯦ ꯑꯆꯥꯄꯣꯠ ꯄꯤꯔꯛꯑꯣ ꯑꯩꯒꯤꯪ ꯑꯆꯥꯄꯣꯠ ꯕꯛꯇꯣ ꯄꯤꯔꯛꯑꯣ ꯑꯩ ꯌꯨꯝ ꯗ ꯂꯩꯕ꯭ꯔ ꯑꯆꯥꯄꯣꯠ ꯄꯤꯔꯛꯑꯣ ꯍꯥꯏꯁꯦ ꯂꯥꯎ ꯂꯥꯎ ꯂꯥꯎ
ꯑꯩꯒꯤ ꯑꯆꯥꯄꯣꯠ ꯄꯤꯗꯕ ꯌꯥꯔꯣꯏ ꯑꯩꯒꯤ ꯑꯆꯥꯞ ꯄꯤꯗꯕ ꯌꯥꯔꯣꯏ
ꯂꯥꯛꯑꯣ ꯂꯧꯔꯨ ꯂꯥꯎꯑꯣ
ꯆꯥꯄꯣꯠꯄꯨ ꯀꯅꯥ ꯂꯧ ꯂꯥꯛꯅꯒꯦ ꯊꯤꯜꯂꯛꯀꯗꯕꯅꯤ
ꯏꯁ ꯊꯤꯅ ꯆꯩꯔꯛꯑꯗꯤꯅꯦ ꯏꯀꯥꯏꯔꯒ ꯗꯨꯝ ꯆꯠꯈꯤꯅꯤ ꯀꯣ
ꯑꯩ ꯀꯤꯟꯅ ꯊꯧꯒꯜ ꯑꯝꯇ ꯇꯧꯖꯒꯦꯗꯅ
ꯅꯪꯁꯨ ꯑꯔꯦꯝꯕꯗ ꯀꯤꯟꯅ ꯇꯧꯔꯛꯀꯅꯤꯀꯣ ꯋꯥꯗꯨꯗꯤ ꯆꯨꯝꯅ ꯉꯥꯡꯕꯗ ꯌꯥꯅꯗ꯭ꯔꯗꯤ
ꯑꯗꯗꯤ ꯁꯨꯝ ꯁꯥꯎꯅꯤꯡꯉꯛꯑꯅꯤ
ꯑꯗꯒꯤ ꯁꯨꯝ ꯐꯨꯅꯤꯡꯉꯛꯑꯅꯤ ꯑꯗꯩ ꯐꯨꯔꯛꯑꯅꯤ ꯅꯪ ꯑꯗꯒꯤ ꯀꯔꯤ ꯀꯩꯕ
ꯅꯪ ꯐꯨꯅꯤꯡꯉꯦ ꯍꯥꯏꯕ
ꯏꯁ ꯑꯩ ꯐꯨꯅꯤꯡꯉꯦꯌꯦ ꯅꯪꯗꯤ ꯐꯨꯅꯤꯡꯗꯦ ꯅꯪꯗꯤ ꯅꯪ ꯑꯉꯥꯡ ꯇꯨꯏꯁꯟ ꯇꯧꯗꯥꯏꯅꯦ
ꯑꯩ ꯑꯉꯥꯡ ꯇꯨꯏꯁꯟ ꯇꯧꯋꯦ
ꯅꯪ ꯑꯉꯥꯡ ꯇꯨꯁꯟ ꯂꯥꯛꯇ꯭ꯔꯤꯕ ꯍꯥꯏꯖꯦ ꯍꯧꯖꯤꯛꯐꯥꯎ
ꯂꯥꯛꯑꯅꯤ ꯉꯍꯥꯛ ꯂꯩꯔꯒ ꯃꯤꯏꯁ ꯃꯤꯏꯁ ꯑꯅ ꯂꯥꯛꯑꯅꯤ
ꯃꯤꯁ ꯐꯨꯒꯦ ꯑꯝꯇ
ꯏꯁ ꯃꯤꯁꯇ ꯀꯅꯥ ꯐꯨꯏ
ꯑꯩ
ꯅꯪ ꯁꯥꯔ ꯇꯥꯔꯦ ꯑꯗꯨꯗꯤ ꯃꯤꯁꯇ ꯐꯨꯕ ꯁꯥꯔ
ꯌꯦꯁ
ꯌꯦꯁ ꯀꯥꯏꯅ
ꯃꯤꯁ ꯃꯤꯁ ꯐꯨꯇꯔ ꯃꯤꯁ ꯐꯨꯇꯔ
ꯍꯥ ꯑꯩ ꯑꯉꯥꯡꯁꯤꯡꯗꯣ ꯁꯤ ꯃꯇꯣꯝꯗ ꯅꯣꯡ ꯆꯨꯏꯅ ꯁꯨꯇꯤ ꯊꯥꯗꯣꯛꯈ꯭ꯔꯗꯤ ꯐꯅꯤꯗ
ꯑꯦꯛꯖꯥꯝ ꯇꯧꯔꯤ ꯍꯥꯏꯗꯥꯏ ꯅꯪꯕꯣ
ꯑꯦꯛꯖꯥꯝꯗꯣ ꯑꯃꯗꯤ ꯂꯣꯏꯔꯦꯕ ꯑꯃꯗꯤ ꯁꯝꯃꯔ ꯚꯦꯀꯦꯁꯟ ꯊꯥꯔꯦꯕ ꯑꯆꯧꯕꯗꯣ ꯑꯆꯧꯕꯗꯣ ꯁꯝꯃꯔ ꯚꯦꯀꯦꯁꯟ ꯊꯥꯕꯒꯤ ꯁ꯭ꯀꯨꯜ ꯀꯥꯗꯦ ꯑꯗꯨꯅ ꯀꯩꯁꯨ ꯇꯥꯛꯅꯤꯉꯥꯏ ꯂꯩꯇꯦꯕ
ꯑꯦ ꯑꯦꯛꯖꯥꯝ ꯇꯧꯔꯤ ꯀꯥꯟꯗ ꯚꯦꯀꯦꯁꯟ ꯊꯥꯖꯜꯂꯤꯕ
ꯑꯦꯛꯖꯥꯝ ꯂꯣꯏꯔꯒꯅꯦ ꯍꯦꯛ ꯂꯣꯏꯕꯒ ꯑꯗꯨꯝ ꯁꯝꯃꯔ ꯚꯦꯀꯦꯁꯟ
ꯑꯗꯨꯅꯦ ꯅꯉꯣꯟꯗ ꯍꯪꯉꯤꯁꯦ ꯑꯦꯛꯖꯥꯝ ꯂꯣꯏꯔꯕ ꯍꯪꯉꯤ ꯑꯗꯨ ꯋꯥ
ꯃꯥꯗꯤ ꯂꯣꯏꯔꯦꯕ ꯑꯃ ꯇꯧꯔꯤꯕ ꯑꯉꯥꯡ ꯃꯆꯥꯗꯣ
ꯎꯝ
ꯑꯗꯨꯒꯤ ꯑꯉꯥꯡ ꯑꯆꯧꯕꯗꯨꯗꯤ ꯇꯥꯛ ꯅꯤꯡꯉꯥꯏ ꯂꯩꯇꯦ ꯈꯔ ꯑꯪꯀꯥ ꯈꯔ ꯍꯣꯠꯍꯜꯂ ꯊꯝꯕꯅꯦ
ꯀꯨ ꯊꯥꯔꯛꯄꯁꯟ ꯂꯥꯛꯄ꯭ꯔꯣ
ꯎꯝ ꯅꯣꯡꯃ ꯅꯤꯅꯤ ꯁꯨꯇꯤ ꯊꯥꯕꯤꯔꯅꯤ ꯑꯦꯛꯖꯥꯝ ꯂꯣꯏꯕꯒꯤ ꯃꯥ ꯉꯥꯎꯒꯩ ꯍꯦꯛꯇ ꯐꯨꯠꯕꯣꯟ ꯀꯥꯎꯒꯦꯌꯦ ꯑꯩꯅ ꯀꯥꯎꯔꯣ ꯑꯥꯎ ꯍꯥꯅ ꯊꯥꯗꯣꯛꯄꯅꯤ ꯑꯗꯨ ꯑꯩꯗꯤ ꯃꯥ ꯁꯨꯇꯤ ꯊꯥꯔꯁꯨ ꯑꯃ ꯑꯗꯨꯝ ꯇꯧꯕꯅꯤꯅ ꯀꯥꯅ ꯆꯞ ꯃꯥꯟꯅꯩꯑꯕ ꯑꯝꯍꯥꯦ ꯃꯇꯝ ꯃꯥꯡꯕꯩ ꯃꯥꯡꯕ
ꯎꯝ ꯑꯣ ꯂꯥꯛꯑꯅꯤ ꯂꯥꯛꯑꯅꯤ ꯇꯧꯖꯔꯣ ꯇꯧꯖꯔꯣ ꯇꯨꯝꯒꯦ ꯇꯨꯝꯅꯤꯡꯕꯅ ꯌꯥꯗ꯭ꯔꯦ
ꯇꯨꯝꯃꯨ ꯇꯨꯝꯃꯨ ꯃꯕꯨꯛ ꯐꯠꯇꯕ ꯃꯤꯗꯤ ꯌꯥꯝ ꯇꯨꯝꯅꯤꯡꯉꯦ ꯍꯥꯏꯕꯅꯦ
ꯎꯝ